ꯍꯜꯂꯣ ꯑ ꯍꯜꯂꯣ ꯑ ꯀꯩꯁꯨ ꯇꯧꯗꯦꯗ ꯆꯥꯛ ꯆꯥꯔ ꯑꯗꯨꯝ ꯐꯝ ꯂꯩꯕꯅꯤ
ꯆꯥꯛ ꯆꯥꯔꯦꯕ
ꯑꯥꯎ ꯂꯣꯏꯔꯦ ꯆꯥꯔꯗꯣꯏ
ꯑꯣ ꯑꯃꯨꯛ ꯆꯥꯒꯗ꯭ꯔ ꯍꯣꯔꯦꯟ
ꯑꯥꯎ ꯁꯦꯀꯦꯟꯗ꯭ꯔꯤ
ꯌꯥꯏꯌꯦ
ꯎꯝ ꯑꯅꯤꯔꯛ ꯆꯥꯒꯗꯕꯅꯤ ꯅꯨꯡꯗꯥꯡꯗ
ꯃꯤꯗꯤ ꯑꯌꯨꯛꯇ ꯌꯥꯝ ꯆꯥꯔꯒ ꯅꯪꯗꯤ ꯑꯍꯤꯡꯗꯤ ꯌꯥꯝ ꯆꯥꯕ
ꯑꯥ ꯑꯍꯝ
ꯇꯨꯝꯕꯗꯅ ꯄꯨꯛ ꯄꯣꯛꯈꯥꯏꯒꯅꯤꯀꯣ
ꯅꯪꯗꯤ ꯆꯥꯗ꯭ꯔꯤꯕꯣ
ꯑꯁ ꯊꯣꯡꯗ꯭ꯔꯤ ꯑꯩꯈꯣꯏꯗꯤ
ꯑꯣꯁ ꯊꯦꯡꯉꯦꯗ
ꯎꯝ ꯊꯦꯡꯗꯤ ꯊꯦꯡꯉꯦ ꯑꯗꯨꯝ
ꯎꯝ ꯑꯩꯈꯣꯏꯗꯤ ꯆꯥꯛꯇꯣ ꯉꯁꯥꯏꯅ ꯊꯣꯡꯕꯗꯤ ꯂꯣꯏꯔꯝꯅꯤ
ꯅꯪꯅ ꯊꯣꯡꯕ꯭ꯔꯣ
ꯑꯦꯁ ꯊꯣꯡꯗꯦ ꯏꯆꯦꯅ ꯊꯣꯡꯅꯦ ꯑꯩ ꯊꯣꯡꯉꯗꯤ ꯂꯣꯏꯔꯦ ꯍꯥ
ꯊꯣꯡꯕ ꯍꯩꯇ꯭ꯔꯕ
ꯍꯩꯌꯦ
ꯑꯗꯨꯗꯤ ꯊꯣꯡꯉꯗꯤ ꯂꯣꯏꯔꯦ ꯑꯩꯗꯤ ꯀꯩꯅꯣ ꯄꯣꯏꯖꯟ ꯍꯥꯞꯇꯣꯏꯔꯣ
ꯑꯥꯎ ꯄꯣꯏꯖꯟ ꯍꯥꯞꯀꯟꯕ
ꯂꯩꯔꯦ ꯑꯗꯨꯗꯤ
ꯎꯝ ꯅꯪꯗꯤ ꯊꯣꯡꯕ ꯍꯩꯕ꯭ꯔ
ꯑꯦ ꯍꯥꯏꯗ꯭ꯔꯗꯤ ꯅꯪꯐꯥꯎ ꯍꯥꯏꯔꯒ ꯑꯩ ꯍꯥꯏꯗ꯭ꯔꯗꯤ ꯂꯣꯏꯔꯦꯗꯅ
ꯅꯣꯏ ꯅꯨꯄꯥꯐꯥꯎ ꯊꯣꯡꯕ ꯍꯥꯏꯔꯒ ꯑꯩꯈꯣꯏ ꯅꯨꯄꯤ
ꯉꯥꯏꯈꯣ ꯁ꯭ꯄꯤꯀꯔ ꯈꯔ ꯁꯦꯝꯈꯤꯒꯦ ꯌꯥꯗ
ꯑ-ꯑ
ꯑꯍꯣ ꯍ ꯇꯥꯔꯕꯣ
ꯎꯝ ꯇꯥꯔꯦ
ꯑ ꯅꯪꯅ ꯋꯥ ꯀꯟꯅ ꯉꯥꯡꯅꯕ ꯑꯣꯏꯔꯝꯅꯤ
ꯑꯩ ꯑꯗꯨꯝ ꯍꯥꯏ ꯍꯥꯏꯔꯛꯑꯦꯅꯦ ꯃꯤꯅ
ꯑꯣ ꯄꯤ ꯅꯪꯒꯤ ꯕꯣꯏ ꯅꯪ ꯅꯪꯒꯤ ꯈꯣꯟꯖꯦꯜꯗꯨ ꯌꯥꯝ ꯀꯩꯍꯥꯏꯁꯤꯔ
ꯑꯉꯥꯡ ꯌꯥꯝ ꯀꯤꯅ ꯀꯤꯅ ꯉꯥꯡꯕꯒꯤꯅꯦ ꯅꯪꯕꯨ ꯀꯤꯕ ꯑꯗꯨꯒꯤ
ꯑꯩ ꯀꯔꯤꯁꯨ ꯇꯧꯔꯦ ꯑꯅ
ꯑꯩꯕꯨ ꯄꯣꯏꯖꯟ ꯄꯣꯏꯖꯟ ꯍꯥꯞꯄꯒ ꯆꯥꯛ ꯄꯤꯗꯤ ꯂꯣꯏꯔꯦꯗꯅ ꯑꯗꯨꯏ
ꯑꯥꯎ ꯗꯣ ꯑꯣꯢꯗꯤ ꯁꯤꯔꯦꯗꯅ
ꯑꯩ ꯁꯤꯔꯗꯤ ꯌꯥꯔꯣꯏꯍꯦ
ꯌꯥꯒꯅꯤ ꯍꯦ ꯀꯩꯁꯨ ꯀꯥꯏꯗꯦ ꯑꯅꯧꯕ ꯃꯄꯣꯛꯇ ꯃꯛ ꯎꯅꯔꯗꯤ ꯂꯣꯏꯔꯦ
ꯗ ꯗꯒꯤ
ꯀ꯭ꯌꯥ ꯃꯤꯗꯤ ꯌꯥꯝ ꯂꯩꯔꯕ꯭ꯔ ꯆꯥꯝꯃ
ꯑꯁ ꯆꯥꯝꯃ ꯉꯥꯛ ꯅꯠꯇꯦꯍꯦ ꯆꯥꯝꯃꯕꯨꯗꯤ ꯀꯩꯁꯨ ꯅꯠꯇꯦ ꯁꯤꯔꯁꯨ ꯌꯥꯔꯦ ꯗꯨꯗꯤ ꯄ꯭ꯔꯤꯊꯤꯕꯤ ꯂꯩꯕ ꯈꯨꯗꯤꯡꯒꯤ ꯈꯨꯗꯤꯡꯃꯛ ꯀꯞꯀꯅꯦꯕ
ꯑꯁ ꯑꯗꯨꯗꯤ ꯌꯥꯝ ꯐꯥꯎꯕ ꯃꯤ ꯃꯥꯜꯂꯦꯇ
ꯅꯪꯐꯧ ꯀꯥꯞꯀꯅꯤ ꯈꯪꯉꯦ ꯑꯩꯕꯨ ꯍꯥꯠꯂꯒ ꯑꯃꯨꯛ ꯅꯪꯅ ꯀꯞꯀꯅꯤ
ꯑ ꯉꯁꯤ ꯐꯨꯠꯕꯣꯜ ꯂꯩꯕ꯭ꯔꯣ
ꯈꯪꯗꯦ ꯑꯩꯈꯣꯏꯗꯤ ꯌꯦꯡꯗꯦ
ꯌꯦꯉꯨꯅꯣ ꯃꯤꯠ ꯁꯣꯛꯅꯕꯅꯤ ꯀꯅꯗꯦ ꯑꯩ ꯄ꯭ꯂꯦ ꯌꯦꯡꯗꯦ
ꯑꯣ ꯅꯪꯁꯨ ꯌꯦꯡꯗ꯭ꯔꯣ ꯅꯨꯄꯥ ꯅꯨꯄꯥ ꯅ ꯐꯨꯠꯕꯣꯜ ꯌꯦꯡꯗꯕꯗꯣ ꯄꯛꯇꯦ ꯍꯦ
ꯑꯧ ꯑꯅꯤ ꯌꯦꯡꯕ ꯌꯥꯗꯦ
ꯑꯦ ꯑꯗꯨꯗꯤ ꯅꯪ ꯅꯪꯁꯦ ꯑꯦꯅꯤꯃꯦꯁꯟꯒꯨꯝ ꯌꯦꯡꯒꯗꯧ ꯃꯥꯜꯂꯦ
ꯑꯁ ꯑꯩꯗꯤ ꯂꯣꯏꯃꯛ ꯌꯦꯡꯉꯦ ꯐꯨꯠꯕꯣꯜꯁꯨ ꯌꯦꯡꯉꯦ ꯑꯗꯣ ꯑꯥ
ꯑꯗꯨꯗꯤ ꯀꯩꯗꯧꯕ
ꯀꯩꯁꯨ ꯇꯧꯗꯦ ꯑꯗꯨꯝ ꯃꯔꯛ ꯃꯔꯛꯇ ꯒꯦꯝ ꯁꯅꯥꯔꯦ ꯅꯦꯋꯥꯛ ꯌꯥꯗꯝꯅꯤꯅ ꯍꯧꯖꯤꯀꯥꯟꯗꯤ ꯁꯅꯥꯕ ꯇꯣꯛꯑꯦ
ꯑꯗꯨꯗꯤ ꯅꯨꯄꯤꯗ ꯑꯣꯕꯂꯥꯏꯟꯗ ꯇꯣꯏꯅ ꯁꯥꯟꯅꯔꯝꯅꯤ
ꯑꯁ
ꯅꯣꯏ ꯅꯃꯥꯟꯅꯕ ꯈꯣꯏꯗ ꯅꯃꯥꯟꯅꯕ ꯈꯣꯏꯗ ꯅꯨꯄꯤ ꯅꯝꯕ ꯄꯤꯌꯣ ꯄꯤꯌꯣꯅ ꯍꯦꯛꯇ ꯌꯥꯝ ꯅꯤꯒꯟꯗꯧ ꯃꯥꯜꯂꯦ ꯑꯗꯨꯗꯤ
ꯑꯁ ꯑꯩꯅ ꯆꯤꯡꯒꯤ ꯃꯤꯅꯤ
ꯑꯗꯨꯗꯤ ꯅꯪꯒꯤ ꯑꯦꯀꯥꯎꯟ ꯅꯪꯒꯤ ꯀꯟꯇꯦꯛꯁꯦ
ꯑꯥ ꯑꯁ ꯅꯨꯄꯤꯒꯤ ꯍꯣꯁꯇꯦꯟꯗ ꯚꯥꯔꯥ ꯄꯤꯔꯁꯤꯔ ꯈꯪꯗꯦ
ꯑꯦ ꯚꯥꯔꯥꯅꯤꯌꯣ ꯕꯔꯥ ꯃꯣꯏꯗ ꯅꯤꯌꯣ
ꯚꯥꯔꯥꯗꯤꯀꯣ ꯅꯣꯏꯅ ꯅꯝꯕꯔ ꯌꯦꯟꯈ꯭ꯔꯦꯅꯦ
ꯃꯣꯏ ꯚꯥꯔꯥ ꯑꯃꯨꯛ ꯅꯤꯕꯀꯣ ꯅꯨꯄꯤꯗ
ꯑꯥꯑꯥ
ꯑꯗꯨꯒ ꯑꯃꯨꯛ ꯅꯝꯕꯔ ꯄꯤꯕꯗ ꯄꯩꯁꯥ ꯄꯩꯁꯥ ꯅꯤꯌꯣꯕ ꯕꯤꯖꯤꯅꯦꯁ ꯇꯧꯔꯕꯀꯣ
ꯇꯧꯅꯤꯡꯗꯦ ꯑꯩ ꯑꯩꯗꯤ ꯑꯩꯗꯤ ꯈ꯭ꯔꯤꯁꯇꯦꯟꯅꯦ ꯌꯥꯝ ꯂꯥꯏ ꯌꯥꯝ ꯅꯤꯡꯅꯤ ꯍꯌꯦꯡꯁꯨ ꯂꯤꯇꯥꯟꯗꯥꯜ ꯆꯠꯀꯅꯤ
ꯂꯩꯔꯦ ꯍꯦ ꯏꯀꯥꯌꯦ
ꯑꯥ
ꯄꯤꯔꯝꯃꯣꯏ ꯅꯪꯒꯤ ꯈꯣꯟꯖꯦꯜ ꯇꯥꯕꯗ ꯑꯗꯨꯝ ꯑꯗꯨꯒꯨꯝꯕ ꯃꯤ ꯑꯣꯏꯒꯗꯧ ꯃꯥꯟꯗꯦ
ꯍꯣꯃꯤꯜꯂꯤ ꯀꯔꯤꯔꯥ ꯑꯩ ꯄꯥꯁꯇꯔ ꯑꯣꯏꯒꯅꯤ ꯇꯩꯔꯒ
ꯑꯌꯣ ꯌꯥꯏꯗ ꯑꯗꯨꯁꯨ ꯍꯣꯏ
ꯅꯪꯗꯤ
ꯑꯩꯁꯨ ꯅꯪ ꯅꯪ ꯇꯧꯕ ꯑꯧ ꯌꯥꯏꯌꯦ ꯑꯗꯨꯁꯨ ꯌꯥꯏꯌꯦ
ꯑꯥ
ꯇꯧꯒꯦꯅ ꯈꯜꯂꯤ ꯑꯩꯁꯨ
ꯎꯝ ꯑꯗꯨ ꯑꯗꯨꯅ ꯐꯕꯅꯦ ꯅꯨꯡꯇꯤꯒꯤ ꯂꯥꯏꯈꯨꯔꯨꯝ ꯍꯥ
ꯑꯗꯨꯅ ꯐꯕꯅꯦ ꯍꯥꯏꯗꯤ ꯅꯪ ꯇꯧꯕ ꯌꯥꯗ꯭ꯔꯣ
ꯑꯩ ꯇꯧꯕ ꯌꯥꯗꯦꯅꯦ ꯏꯁꯣꯔꯅ ꯄꯤꯗꯕꯕꯨ
ꯑꯗꯨ ꯑꯩꯕꯨ ꯄꯤꯌꯦꯅ ꯀꯅꯥꯅ ꯍꯥꯏꯒꯦ ꯅꯪꯉꯣꯟꯗ
ꯑ ꯉꯔꯥꯡ ꯁꯣꯏꯗꯥꯅ ꯀꯣꯜ ꯇꯧꯔꯛꯄ
ꯑꯧ ꯅꯪ ꯑꯩ ꯑꯩꯕꯨ ꯑꯣꯏꯅ ꯄꯤꯌꯣ ꯍꯥꯏꯕ ꯌꯥꯗꯣ
ꯑꯁ ꯑꯩꯉꯣꯟꯗ ꯄꯤꯕꯤꯒꯅꯨ ꯑꯩ ꯑꯩ ꯇꯜꯂꯦ ꯑꯗꯨ ꯊꯕꯛꯇꯣ ꯃꯤꯉꯣꯟꯗ ꯑꯣꯏꯅ ꯄꯤ ꯍꯥꯏꯕ ꯑꯗꯨ ꯅꯉꯣꯟꯗ ꯇꯥꯈ꯭ꯔꯦꯕ
ꯑꯣ ꯃꯊꯛꯇꯒꯤ ꯇꯔꯛꯄ ꯎꯕ
ꯑꯣ ꯑꯗꯨꯗꯤ ꯑꯩꯒꯤ ꯂꯩꯐꯝꯁꯨ ꯂꯣꯏꯅ ꯈꯪꯉꯝꯅꯤꯍꯦ ꯁꯛꯁꯨ
ꯅꯣꯏ ꯅꯣꯏ ꯆꯥꯛ ꯊꯣꯡꯗ꯭ꯔꯤ ꯍꯥꯏꯕ꯭ꯔꯣ
ꯊꯣꯡꯗ꯭ꯔꯤ ꯍꯣꯏ
ꯍꯂꯣ
ꯇꯥꯗ꯭ꯔꯣ
ꯇꯥꯕ꯭ꯔꯣ
ꯇꯥꯏꯌꯦ
ꯍꯜꯂꯣ ꯍꯜꯂꯣ ꯑꯣ ꯇꯥꯔꯦ ꯇꯥꯔꯦ ꯉꯥꯏꯌꯣꯀꯣ ꯁ꯭ꯄꯤꯀꯔꯖꯦ ꯀꯔꯤꯔ ꯑꯩꯒꯤꯔꯥ
ꯑꯩ ꯑꯣꯏꯔꯝꯅꯤ ꯑꯩꯒꯤꯅ ꯑꯣꯏꯔꯝꯅꯦ
ꯇꯥꯔꯕꯣ
ꯑꯧ ꯇꯥꯏꯌꯦ
ꯑꯣ ꯑꯣ ꯑꯩꯒꯤꯅ ꯑꯣꯏꯔꯝꯅꯤ
ꯇꯥꯗ꯭ꯔꯣ ꯑꯩꯕꯨ ꯑꯩꯒꯤ ꯑꯥ
ꯑ ꯇꯥꯏꯌꯦ ꯇꯥꯏ ꯆꯥꯛ ꯊꯣꯡꯗ꯭ꯔꯤ
ꯅꯦꯠꯋꯥꯛ ꯅꯨꯡꯉꯥꯏꯇ꯭ꯔꯕ꯭ꯔꯕ
ꯑ ꯅꯨꯡꯉꯥꯏꯗ
ꯑꯣ
ꯁ꯭ꯄꯤꯀꯔꯗꯣ ꯂꯥꯎꯗ ꯁ꯭ꯄꯤꯀꯔꯗ ꯊꯝꯃꯣꯕ ꯑꯗꯨ ꯃꯊꯟꯇ ꯑꯗꯨꯝ ꯇꯠꯈꯤꯕ
ꯑꯗꯨ ꯅꯪ ꯀꯩꯅꯣ ꯑꯗꯨꯝ ꯇꯧꯕꯒꯤ ꯑꯣꯏꯔꯝꯅꯦ ꯑ ꯁ꯭ꯋꯤꯠꯁ ꯑꯣꯟ ꯑꯣꯐ ꯀꯩꯅꯣꯗ ꯁꯨꯏ ꯀꯩꯅꯣꯗ ꯄ꯭ꯔꯦꯁ ꯇꯧꯕꯤ ꯑꯣꯏꯔꯝꯅꯤ
ꯎꯝ ꯂꯥꯎꯗ ꯁ꯭ꯄꯤꯀꯔ ꯊꯥꯃꯟꯗ ꯅꯪ ꯈꯣꯜꯖꯦꯜꯁꯦ ꯑꯁ ꯌꯥꯝ ꯇꯞꯄꯦꯅꯦ ꯊꯝꯗ꯭ꯔꯗꯤ ꯇꯗꯦꯕ ꯑꯧ ꯅꯪꯗꯣ ꯋꯥ ꯉꯥꯡꯕꯗ ꯌꯥꯝ ꯀꯤ ꯃꯥꯜꯂꯦ
ꯑꯩ ꯍꯥꯏꯗ꯭ꯔꯣ ꯉꯁꯥꯏ
ꯅꯃꯥ ꯅꯄꯥ ꯑꯣꯏꯔꯝꯃꯤꯍꯦ
ꯄꯣꯏꯖꯟ ꯑꯩ ꯋꯥ ꯀꯟꯅ ꯉꯥꯡꯕ ꯀꯥꯟꯗ ꯄꯣꯏꯖꯟ ꯆꯪꯉꯗꯤ ꯌꯥꯔꯣꯏꯕ
ꯑꯣ
ꯄꯨꯟꯁꯤꯕꯨ ꯀꯃꯥꯏ ꯍꯤꯡꯉꯤꯅꯣ ꯅꯣꯛꯂꯒ ꯍꯤꯡꯕ꯭ꯔ ꯀꯞꯂꯒ ꯍꯤꯡꯕ꯭ꯔ
ꯑꯅꯤꯃꯛꯅꯦ ꯀꯩꯔꯥ ꯅꯨꯡꯇꯤꯒꯤ ꯀꯥꯞꯂꯒ ꯂꯩꯔꯝꯅꯤ ꯑꯣ
ꯀꯞꯄꯗꯨ ꯇꯥꯅꯤꯡꯉꯦꯗꯅ
ꯅꯪꯒꯤꯗꯅ ꯑꯩꯅ ꯋꯥꯕꯤꯔꯤꯖꯦ ꯅꯪꯗꯤ ꯈꯟꯗꯦ
ꯍꯥ
ꯀ꯭ꯔꯤꯕ
ꯀꯩꯁꯨ ꯍꯥꯏꯗꯦ
ꯑꯩ ꯍꯥꯏꯗꯅ ꯀꯃꯥꯏꯅ ꯈꯪꯗꯣꯏꯅꯣ ꯑꯩꯅꯣ
ꯑꯩ ꯑꯩ ꯍꯥꯏꯗꯤ ꯅꯪ ꯅꯪ ꯊꯨꯝꯃꯣꯏ ꯀꯥꯏꯈꯔꯅꯤ
ꯀꯥꯏꯔꯣꯏꯍꯦ ꯑꯩ ꯑꯩꯈꯣꯏ ꯊꯝꯃꯣꯏꯗꯤ ꯑꯩꯈꯣꯏ ꯊꯝꯃꯣꯏꯗꯤ ꯅꯣꯏ ꯅꯣꯏꯗꯧꯅ ꯌꯥꯝ ꯁꯣꯐ ꯑꯣꯏꯕ ꯅꯠꯇꯦꯕ ꯑꯩꯈꯣꯏꯗꯤ ꯑꯦꯁ ꯍꯥꯔꯗꯦꯁ ꯑꯦ ꯗꯥꯥꯏꯃꯟ
ꯍꯣꯏ ꯊꯥꯡ ꯊꯥꯡꯂ ꯀꯩꯅꯣ ꯄꯥꯏꯔ ꯂꯥꯛꯑꯣ
ꯎꯝ
ꯑꯩꯒꯤ ꯊꯃꯣꯏ ꯀꯥꯏꯍꯅꯤꯡꯉꯥꯏꯅꯦ
ꯑꯥ
ꯊꯥꯡꯂ ꯀꯩꯅꯣꯝꯃ ꯄꯥꯏꯔꯒ ꯂꯥꯛꯑꯣꯕ
ꯊꯥꯡ ꯊꯤꯟꯂꯗꯤ ꯌꯥꯔꯣꯏꯅꯦ ꯑꯩ
ꯀꯦꯝꯇ
ꯑꯩ ꯑꯣꯏꯅ ꯂꯥꯛꯑꯒ ꯊꯃꯣꯏ ꯀꯥꯏꯍꯟꯈ꯭ꯔꯒꯦ
ꯌꯥꯏ ꯌꯥꯏ ꯑꯗꯨꯁꯨ ꯌꯥꯏ
ꯑꯩꯒꯤ ꯊꯃꯣꯏꯗꯤ ꯀꯥꯏꯕ ꯌꯥꯔꯔꯣꯏꯕ
ꯀꯩꯒꯤ
ꯍꯥꯟꯅ ꯀꯥꯏꯈ꯭ꯔꯦꯕꯗꯣ ꯑꯅꯤꯔꯛ ꯀꯥꯏꯕ ꯌꯥꯗꯦꯕ
ꯀꯅꯥꯅ ꯀꯥꯏꯍꯟꯕꯅꯣ
ꯑꯁ ꯅꯪꯅ ꯅꯤꯅꯦ ꯀꯔꯤꯔ
ꯑꯁ ꯑꯩꯅ ꯅꯠꯇꯦ ꯑꯩꯗꯤ ꯃꯤ ꯊꯝꯃꯣꯏ ꯀꯥꯏꯍꯟꯕ ꯈꯪꯗꯦ ꯑꯥ ꯍꯥꯏꯗꯦꯕ ꯑꯀꯥꯏꯕ ꯑꯣ ꯋꯥ ꯍꯥꯏꯒꯦ ꯉꯥꯏꯈꯣ
ꯍꯥꯏꯔꯣ ꯍꯥꯏꯔꯣ
ꯅꯪꯅ ꯅꯪꯒꯤ ꯀꯥꯏꯔꯕ ꯊꯃꯣꯏꯗꯣ
ꯑꯥ
ꯑꯩꯅ ꯃꯦꯟꯁꯤꯟꯕꯤꯒꯦ
ꯑꯍ ꯍꯥ ꯍꯥ
ꯍꯥ ꯍꯥ ꯅꯪꯅ ꯀꯥꯏꯍꯜꯂꯗꯤ ꯑꯗꯨꯝ ꯅꯪꯅ ꯃꯦꯟꯁꯤꯟꯒꯗꯕꯅꯤ ꯀ꯭ꯔꯤꯔ ꯅꯪꯅ ꯅꯠꯊꯦ
ꯑꯩꯗꯤ ꯀꯃꯥꯏꯅ ꯀꯥꯏꯍꯟꯕ
ꯑꯦꯁ ꯑꯩꯗꯤ ꯅꯪꯕꯨ ꯅꯨꯡꯁꯤꯅ ꯅꯨꯡꯇꯤꯒꯤ ꯀꯣꯜ ꯇꯧꯔꯒ ꯅꯪꯗꯤ ꯄꯥꯏꯈꯠꯇꯦ
ꯑꯦ ꯑꯦ ꯍꯦ ꯑꯩꯅ ꯅꯪ ꯕ꯭ꯂꯣꯛꯇꯣ ꯊꯝꯈ꯭ꯔꯦꯕꯀꯣ
ꯑꯣ ꯍꯣ ꯍꯣ
ꯎꯝ
ꯑꯗꯨꯒꯤꯅꯦ ꯑꯩ ꯇꯨꯝꯕ ꯐꯥꯎ ꯌꯥꯗꯦꯕ ꯉꯔꯥꯡꯗꯣ
ꯑ ꯑꯁ ꯑꯩ ꯈꯪꯍꯧꯗꯦꯕꯀꯣ ꯅꯪ ꯑꯗꯨꯃꯥꯏꯅ ꯇꯧꯅꯤ ꯍꯥꯏꯕꯗꯣ ꯑꯗꯨꯝ ꯀꯥꯞꯄ ꯑꯗꯨꯗꯤ ꯅꯨꯡꯇꯤ ꯀꯥꯄꯝꯅꯤꯍꯦ
ꯇꯨꯝꯕꯒꯤ ꯌꯥꯗ꯭ꯔꯦ ꯃꯤꯠꯀꯁꯦ ꯇꯨꯝꯕꯒꯤ ꯌꯥꯗ꯭ꯔꯦꯅꯦ ꯅꯪꯒꯤ ꯁꯛ ꯉꯥꯛ ꯇ ꯎꯔꯦ ꯆꯥꯛ ꯆꯥꯕꯗ ꯐꯥꯎ ꯅꯪ ꯎꯔꯛꯏꯅꯤ
ꯑꯃꯨꯛ ꯕ꯭ꯂꯣꯛ ꯇꯧꯕ ꯇꯥꯔꯦ
ꯎꯝ ꯑꯝ ꯕ꯭ꯂꯣꯛ ꯇꯧꯈꯕ꯭ꯔ ꯀꯔꯤꯒꯤ ꯕ꯭ꯂꯣꯛ ꯊꯝꯕ꯭ꯔ
ꯅꯪ ꯀꯩ ꯑꯩꯕꯨ ꯁꯥꯎꯍꯟꯕ꯭ꯔꯣ
ꯅꯪꯅ ꯑꯩꯕꯨ ꯁꯥꯎꯍꯟꯕꯗꯨꯗꯤ
ꯑꯥ ꯑꯁ ꯑꯩꯁꯨ ꯈꯪꯗꯦꯅꯦ ꯑꯗꯨ ꯅꯨꯃꯤꯠꯇ ꯀꯣ ꯑꯩꯁꯨ ꯌꯥꯝ ꯂꯥꯟꯈ꯭ꯔꯦꯕ
ꯌꯨ ꯊꯥꯛꯄꯩ ꯑꯣꯏꯔꯝꯅꯤ
ꯑꯁ ꯌꯨ ꯊꯛꯇꯦꯍꯦ ꯑꯩ ꯑꯗꯨ ꯅꯨꯃꯤꯠꯇ ꯗꯣ ꯀꯔꯤ ꯇꯧꯕꯩꯔꯥ ꯈꯪꯗꯦ ꯎꯝ
ꯈꯪꯉꯤ ꯌꯨ ꯉꯥꯎꯕꯩꯅꯤ ꯈꯪꯉꯤ ꯌꯨ ꯂꯣꯟꯅ ꯂꯣꯟꯅ ꯊꯛꯄꯒꯤ
ꯑꯩꯅ ꯁꯣꯏꯈꯤꯕ ꯂꯥꯟꯈꯤꯕ ꯌꯥꯎꯔꯁꯨ ꯀꯣꯛꯄꯤꯅꯤ ꯉꯥꯛꯄꯤꯅꯤ ꯅꯤꯡꯁꯤꯡꯕꯤꯅꯤ
ꯑ ꯀꯣꯛꯄꯤꯌꯦ ꯁꯤꯒꯤꯗꯤꯀꯣ
ꯑꯥ
ꯑꯥ ꯃꯊꯪ ꯃꯊꯪꯒꯤ ꯃꯊꯥꯡꯒꯤ ꯂꯩꯇ꯭ꯔꯦꯀꯣ ꯁꯦꯀꯦꯟ ꯆꯥꯟꯁ ꯂꯩꯇ꯭ꯔꯦ ꯁꯤꯗꯒꯤ ꯑꯃꯨꯛ ꯑ ꯅꯪꯒꯤ ꯀꯥꯏꯔꯕ ꯊꯝꯃꯣꯏꯗꯣ ꯃꯦꯟꯁꯤꯟꯕꯤꯒꯦ ꯍꯥꯏꯕꯒ ꯑꯃꯨꯛ ꯅꯧꯅ ꯅꯪꯒꯤ ꯋꯥꯗꯣ ꯂꯦꯞ ꯑꯩ ꯑꯃꯨꯛ ꯑꯗꯨ ꯍꯦꯟꯅ ꯆꯥꯝꯃ ꯆꯝꯃꯔꯛ ꯑꯗꯨ ꯍꯦꯟꯅ ꯀꯩ ꯍꯥꯏꯅꯤ
ꯑꯗꯨ ꯑꯣꯏꯗꯤ ꯀꯤꯕ ꯇꯥꯔꯦ
ꯍꯣꯏꯗ ꯑꯗꯨ ꯅꯪ ꯁꯤꯅꯤꯡꯗ꯭ꯔꯗꯤ ꯅꯪꯒꯤ ꯐꯤꯔꯦꯞꯇꯣ ꯊꯝꯃꯣꯢ ꯑꯃꯨꯛ ꯀꯥꯏꯅꯤꯡꯗ꯭ꯔꯗꯤꯅꯦ
ꯑꯥ
ꯑꯩꯅ ꯇꯧꯍꯟꯅꯤꯡꯗꯕꯗꯣ ꯇꯧꯅꯨꯕ
ꯍꯣꯢ
ꯑꯩꯗꯤ ꯇꯧꯗꯦꯅ
ꯇꯧꯕꯤ ꯅꯠꯇ꯭ꯔꯣ ꯅꯍꯥ
ꯅꯪ ꯅꯪꯅ ꯇꯧꯍꯜꯂꯒ ꯅꯪ ꯅꯨꯄꯥ ꯑꯃ ꯀꯣꯏꯔꯒ ꯑꯗꯨ ꯅꯨꯃꯤꯠꯇ ꯑꯩ ꯊꯝꯃꯣꯏ ꯌꯥꯝ ꯀꯥꯏꯔꯦꯕ
ꯅꯪꯒꯤ ꯅꯪꯒꯤ ꯑꯁꯣꯏꯕ ꯂꯩꯇꯕꯒꯤ ꯇꯥꯏꯞꯇ
ꯑ ꯎꯝ ꯑꯗꯨ ꯅꯨꯃꯤꯠꯇ ꯑꯩ ꯑꯩꯁꯨ ꯂꯥꯜꯂꯝ ꯇꯥꯕ꯭ꯔꯣ
ꯇꯥꯢ ꯇꯥꯢ ꯅꯃꯥꯏꯗꯣ ꯏꯀꯥꯏꯗ꯭ꯔꯣꯕ
ꯏꯀꯥꯏꯗꯦꯍꯦ ꯏꯃꯥꯏꯗꯤ ꯆꯩꯅꯥ ꯖꯄꯥꯟꯒꯤ ꯌꯣꯠꯅ ꯁꯥꯕꯅꯤ
ꯑꯩꯒꯤ ꯊꯃꯣꯏ ꯍꯦꯟꯅ ꯀꯜꯂꯝꯅꯦ ꯑꯗꯨꯗꯤ
ꯎꯝ
ꯌꯥꯏ ꯌꯥꯏ ꯅꯃꯥꯏ ꯀꯟꯍꯟꯗꯕꯤꯗ ꯅꯪꯒꯤ ꯊꯝꯃꯣꯏꯗꯣ ꯀꯜꯍꯟꯂꯣ ꯑꯗꯨꯗꯤ ꯑꯗꯨ ꯑꯣꯏꯗꯤ ꯅꯨꯄꯤ
ꯑꯩꯕꯨ ꯑꯗꯨꯝ ꯉꯥꯡꯕꯒꯤ ꯅꯪ ꯃꯪꯗ ꯂꯥꯛꯀꯦ
ꯄꯥꯏꯔꯛꯎ
ꯑꯣ ꯏꯕꯥꯅꯤꯖꯨ ꯂꯨꯍꯣꯡꯉꯁꯦꯅ